ꯑꯣ
ꯑꯩ ꯁꯤꯞꯇꯦ ꯍꯤꯄꯤ
ꯍꯤꯄꯤ ꯑꯩ ꯐꯝꯃꯤ ꯃꯄꯥꯟꯗ ꯐꯝꯃꯤ ꯌꯥꯝꯅ ꯅꯨꯡꯁꯥ ꯅꯨꯡ ꯁꯥꯏ ꯎꯝ ꯀꯩ ꯍꯨꯃꯥꯡ ꯌꯥꯝ ꯁꯧꯋꯦ
ꯑꯣ ꯑꯦꯑꯦ ꯅꯤ ꯅꯨꯡꯗꯥꯡꯅꯤꯅ ꯅꯨꯡꯁꯥ
ꯍꯨꯨꯃꯥꯡ ꯁꯧꯋꯦ ꯍꯥꯏꯕꯗꯨꯗꯤ ꯅꯨꯡꯗꯥꯡ ꯑꯣꯢꯁꯨ ꯑꯗꯨꯝ ꯁꯥꯏꯅꯦ ꯇꯧꯔꯤꯁꯦ
ꯆꯥꯛ ꯂꯣꯢꯔꯦ
ꯆꯥꯛ ꯂꯣꯢꯔꯦ
ꯇꯧꯐꯝꯒ ꯈꯪꯗꯦꯗ
ꯍꯥ
ꯇꯧꯕꯝꯒ ꯈꯪꯗꯦꯕ
ꯈꯪꯗꯦ ꯈꯪꯗꯦ
ꯀꯣꯜ ꯇꯧꯔꯛꯏꯅꯦ ꯑꯩꯁꯦ ꯅꯪ ꯀꯃꯥꯏꯅ ꯇꯧꯔꯤꯒꯦ
ꯑꯩꯩꯔꯣ ꯑꯗꯨꯝ ꯄꯪꯂꯩ ꯃꯔꯩꯔꯤ ꯅꯨꯡꯁꯥꯒꯤ ꯃꯩꯁꯥꯁꯦ ꯈꯥꯡꯉꯒ ꯂꯩ
ꯀꯣꯂꯦꯁꯇꯤ
ꯀꯣꯂꯦꯖꯇꯣ ꯉꯁꯤꯗꯒꯤ ꯀꯥꯕ ꯍꯧꯕꯅꯦꯕ ꯉꯁꯤꯗꯒꯤ ꯆꯠꯂꯔꯣꯏ ꯀꯩꯝꯇ ꯀꯣꯂꯦꯖꯀꯤ ꯗ꯭ꯔꯦꯁ ꯑꯗꯒꯤ ꯀꯩꯀꯩ ꯕꯦꯛ ꯑꯝꯇ ꯂꯩꯗ꯭ꯔꯤꯗ
ꯃꯊꯪ ꯁꯟꯗꯦꯗꯣ ꯂꯛꯏ ꯁꯟꯗꯦꯁꯤꯗꯔꯥ ꯀꯩꯅꯣꯝꯃ ꯆꯠꯂꯨꯔꯁꯤ
ꯆꯠꯂꯨꯔꯁꯤ ꯑꯗꯨꯅꯤ ꯑꯩꯅ ꯍꯥꯏꯗꯤ ꯁꯟꯗꯦꯁꯤꯗ ꯕꯖꯔꯗ ꯆꯠꯂꯁꯤ ꯑꯗꯨꯒ ꯂꯩꯔꯨꯔꯁꯤ ꯕꯦꯛ ꯀꯌꯥꯝ ꯃꯨꯛꯀ ꯄꯤꯖꯠꯅꯣ
ꯑ ꯁꯥꯏꯇ ꯕꯦꯛ ꯅꯠꯇ꯭ꯔꯥ ꯅꯪ ꯄꯥꯝꯃꯤꯁꯦ
ꯑ ꯑꯗꯨꯝ ꯀꯣꯂꯦꯖꯇ ꯄꯨ ꯌꯥꯕꯗꯣ
ꯂꯨꯄꯥ ꯊ꯭ꯔꯤ ꯍꯟꯗ꯭ꯔꯦꯠ ꯃꯅꯨꯡꯗ ꯑꯗꯨꯝ ꯐꯪꯕꯅꯦ
ꯌꯥꯝ ꯊꯤꯃꯟꯂꯁꯨ ꯑꯃꯨꯛ ꯇꯜꯂꯤꯗꯅ
ꯍꯣꯏ ꯑꯗꯣ ꯊ꯭ꯔꯤ ꯍꯟꯗ꯭ꯔꯦꯗ ꯑꯗꯥꯏꯗꯗꯤ ꯑꯗꯨꯝ ꯐꯖꯕ ꯐꯪꯒꯅꯤ ꯍꯧꯖꯤꯛꯇꯤ ꯊꯥꯏꯅ ꯑꯍꯥꯟꯕ ꯊꯣꯛꯂꯛꯄꯗ ꯇꯥꯡꯕꯩ ꯋꯥꯅꯦꯕ
ꯈꯔ ꯐꯖꯕ ꯎꯝ ꯑꯗꯨꯒꯤ ꯕꯦꯒꯀꯤ ꯑꯃ ꯂꯩꯔꯦ ꯑꯗꯒꯤ ꯐꯨꯔꯤꯠꯁꯨ ꯑꯅꯤ ꯑꯍꯨꯝꯗꯤ ꯂꯩꯗ ꯌꯔꯣꯏ
ꯑꯩꯅ ꯍꯥꯏꯕ ꯗꯨꯀꯥꯟꯗꯣ ꯑꯃ ꯍꯣꯏ ꯑꯗꯨꯗ ꯈꯟꯕꯝ ꯈꯟꯕꯝ ꯌꯥꯝ ꯂꯩꯕꯅꯦꯕ
ꯃꯔꯤ ꯃꯉꯥ ꯑꯗꯨꯝ ꯂꯩ ꯌꯥꯅꯤ
ꯑꯗꯨꯅꯦ ꯍꯥꯏꯁꯦ
ꯑꯗꯨ ꯂꯩꯔꯅꯤ ꯑꯗꯒꯤ ꯈꯣꯡꯉꯨꯞꯁꯨ ꯄꯥꯝꯃꯦ ꯈꯣꯡꯎꯞ ꯂꯩꯇꯦ ꯍꯥꯏꯗꯤ ꯐ꯭ꯂꯦꯠꯇ ꯈꯔ ꯇꯣꯡꯕ ꯅꯨꯡꯉꯥꯏꯒꯗꯕ ꯈꯣꯡ ꯅꯥꯔꯣꯏꯗꯕꯗꯣ
ꯍꯣꯏ ꯑꯩꯁꯨ ꯁ꯭ꯂꯤꯞꯄꯔ ꯑꯃꯗꯤ ꯄꯥꯝꯗꯤ ꯄꯥꯝꯕꯅꯦ
ꯎꯝ ꯂꯩꯔꯥꯁꯤ ꯑꯗꯨꯃꯥꯏꯅ
ꯍꯣꯏ
ꯑꯗꯒꯤ ꯑꯗꯨ ꯂꯩꯔꯤꯀꯥꯟꯗꯨꯗ ꯀꯥꯡꯗ ꯆꯠꯄꯗ ꯂꯤꯠꯅꯕ ꯐꯨꯔꯤꯠꯁꯨ ꯌꯦꯡꯉꯛꯑꯁꯤ
ꯑꯣ ꯌꯦꯡꯉꯒꯦ ꯌꯥꯔꯅꯤ ꯑꯗꯣ ꯍꯧꯖꯤꯛꯀꯥꯟꯁꯦ ꯐꯨꯔꯤꯠꯁꯦ ꯀꯩꯅꯣꯗꯒꯤ ꯂꯩꯕꯁꯦ ꯍꯥꯏꯗꯤ ꯃꯤꯅ ꯂꯤꯠꯅꯕ ꯉꯥꯛꯇ ꯑꯣꯏꯅ ꯎꯕꯩ ꯇꯥꯏꯞꯇ ꯇꯧꯋꯦ ꯍꯥꯏꯕ
ꯀꯥꯏꯗꯒꯤ ꯕꯖꯥ
ꯍꯣꯏ ꯗꯤꯖꯥꯏꯟꯗꯣ ꯐꯖꯕ
ꯑꯗꯣ ꯀꯩꯅꯣꯗ ꯆꯪꯖꯤꯔꯕ ꯕꯖꯥꯔꯗ ꯂꯩꯕ ꯨꯖꯨꯗꯤꯌꯣꯗꯨꯗ
ꯆꯪꯉꯨꯁꯦ ꯌꯥꯏ
ꯑꯗꯨ ꯇꯥꯡꯗꯤ ꯇꯥꯡꯉꯒ
ꯌꯥꯝ ꯀꯩꯁꯨ ꯌꯥꯝ ꯇꯥꯡꯗꯕꯅꯦꯍꯦ
ꯥꯇꯥꯡ ꯑꯩꯅ ꯍꯥꯏꯗꯤ ꯀ꯭ꯋꯥꯂꯤꯇꯤꯗꯨꯒ ꯃꯃꯜꯗꯨꯒ ꯆꯥꯟꯅꯗꯕꯗꯣ
ꯍꯣꯏ ꯍꯣꯏ
ꯌꯥꯝ ꯊꯤꯅ ꯐꯠꯇꯕꯗꯣ ꯑꯣꯏꯕꯀꯣ
ꯎꯝ
ꯑꯗꯨꯗꯣ ꯌꯦꯡꯉꯁꯤ ꯖꯨꯗꯤꯑꯣꯗꯣ ꯑꯩ ꯉꯁꯤ ꯆꯠꯄꯅꯦꯕ ꯗꯣ ꯊꯣꯡ ꯂꯣꯜꯂꯝꯃꯦ
ꯑꯣ ꯍꯧꯖꯤꯛꯇꯤ ꯄꯣꯠ ꯂꯥꯛꯄ ꯌꯥꯔꯗꯥꯏꯅꯦ
ꯍꯥ
ꯄꯣꯠ ꯂꯥꯛꯄ ꯌꯥꯔꯗꯥꯏꯅꯦ ꯃꯅꯤꯄꯨꯔꯗ
ꯑ ꯈꯪꯗꯤꯌꯦ ꯌꯔꯝꯕꯁꯨ
ꯂꯥꯛꯑꯗꯤ ꯄꯣꯠꯇꯤ ꯌꯥꯎꯔꯝꯒꯅꯤꯕ ꯅꯠꯇ꯭ꯔꯗꯤ ꯌꯥꯎꯔꯝꯃꯣꯏꯕ ꯅ ꯑꯩꯈꯣ ꯏꯅꯝꯃ ꯅꯥꯍꯟ ꯆꯪꯉꯦ ꯍꯥꯏꯕꯅꯦꯕ ꯄꯣꯠ ꯌꯥꯎꯍꯧꯗꯦꯅ ꯇꯧꯔꯛꯄ ꯄꯅꯤꯕ
ꯍꯥꯏꯗꯤ ꯌꯥꯎꯕꯨ ꯌꯥꯎꯔꯦ ꯌꯥꯎꯕꯨ ꯌꯥꯎꯗ꯭ꯔꯦ
ꯎꯝ ꯈꯔ ꯉꯟꯅ ꯆꯠꯂꯒ ꯈꯜꯂꯨꯗ꯭ꯔꯗꯤ ꯌꯥꯔꯣꯏꯕ
ꯎꯝ ꯑꯗꯨꯒ ꯑꯇꯩ ꯑꯇꯩ ꯈꯣꯡꯎꯞꯇꯨꯖꯨ ꯂꯩꯅꯕ
ꯎꯝ ꯅꯪ ꯄꯩꯁꯥ ꯉꯥꯡꯅꯕꯗꯤ ꯍꯩꯕ꯭ꯔꯥ
ꯍꯥꯏꯇꯖꯨ ꯄꯪꯉꯥꯡ ꯉꯥꯡꯅꯔ ꯂꯣꯏꯔꯦ
ꯍꯣꯏꯗꯍꯦ
ꯅꯪꯗꯤ ꯍꯩꯕ꯭ꯔꯣ
ꯏꯁ ꯈꯪꯗꯦ
ꯑꯗꯨ ꯍꯩꯇꯕꯁꯤꯗꯅꯤꯅꯦ ꯁꯣꯏꯔꯤꯁꯦ ꯃꯤꯅ ꯑꯩꯅ ꯁꯣꯝꯗ ꯎꯝ ꯁꯝꯅ ꯍꯥꯏꯔꯕꯗ ꯆꯅꯤꯗ ꯂꯧꯔꯦ ꯈꯜꯂꯁꯤ ꯃꯤꯅ ꯌꯥꯡꯈꯩ
ꯑꯗꯨꯅꯦ ꯗꯥꯏꯁꯦ ꯑꯗꯣ ꯑꯩꯒꯤ ꯕꯤꯠ ꯖꯥꯝ ꯍꯜꯂꯦꯕ ꯃꯣꯏ ꯑꯗꯨꯃꯥꯏꯅ ꯍꯥꯏꯔꯛꯄꯁꯦ
ꯑꯩꯖꯨꯅꯦ ꯑꯩꯅꯗꯤ ꯍꯣꯡꯉꯦ ꯀꯥꯏꯅ ꯂꯧꯖꯔꯛꯑꯅꯤ ꯑꯗꯨꯗꯨꯒ ꯑꯥ ꯇꯪꯈꯥꯏ ꯇꯪꯈꯥꯏ ꯈꯦꯠꯅꯔꯝꯃꯦ ꯈꯪꯗꯦꯗ ꯀꯃꯥꯏꯅ ꯃꯣꯏꯅ ꯀꯃꯥꯏ ꯂꯩꯕꯅꯣ
ꯑꯗꯣ ꯈꯪꯗꯦꯗꯥ ꯑꯩꯗꯤ ꯅꯨꯡꯉꯥꯏꯇꯕ ꯍꯦꯛꯇ ꯐꯥꯎꯖꯜꯂꯛꯄ
ꯑꯧ ꯍꯥꯏꯗꯤ ꯑꯩꯈꯣꯏꯅ ꯂꯩꯔꯨꯗꯨꯒ ꯑꯩꯈꯣꯏꯁꯨ ꯑꯅꯤ ꯂꯩꯕ ꯀꯣꯟꯅꯔꯝꯅꯤꯀꯣ ꯍꯦꯛ ꯈꯟꯕꯗ
ꯎꯝ
ꯑꯩ ꯉꯁꯤ ꯐꯨꯔꯤꯠ ꯑꯃ ꯂꯩꯔꯛꯏꯗꯣ ꯂꯨꯄꯥ ꯆꯥꯇ꯭ꯔꯨꯛ ꯌꯥꯡꯈꯩꯗ ꯂꯧꯔꯛꯏ
ꯑꯃ ꯀꯩꯅꯣꯒꯤ ꯃꯅꯨꯡꯗꯩꯗ ꯆꯪꯉ ꯂꯩꯔꯩꯔ
ꯅꯠꯇꯦ ꯗꯨꯀꯥꯟꯒꯤ ꯀꯩꯅꯣꯗꯣ ꯆꯪꯗ꯭ꯔꯤꯀꯥꯟꯒꯤ ꯃꯄꯥꯟꯒꯤ ꯑꯗꯨꯝ ꯎꯝ ꯗꯨꯀꯥꯟ ꯑꯃꯗꯒꯤ ꯂꯩꯔꯛꯄꯅꯦꯕ ꯍꯥꯏꯗꯤ ꯃꯅꯨꯡ ꯒꯥꯂꯤ ꯆꯪꯖꯤꯟꯗꯕ ꯗ ꯃꯄꯥꯟꯗꯒꯤ ꯑꯝꯇ ꯍꯥꯡꯍꯧꯗꯤ ꯒꯜꯂꯤꯗꯤ ꯄꯨꯡꯆꯦ ꯀꯃꯥꯏ ꯍꯥꯏꯗꯣꯏꯅꯣ ꯎꯝ ꯀꯩꯅꯣꯒꯤ ꯂꯤꯠꯁꯤꯟꯒꯤ ꯑꯣꯏꯗꯣꯏꯅꯦꯕ ꯑꯣꯏꯅ ꯎꯝ ꯍꯨꯛꯆꯟꯕꯤ ꯅꯠꯇꯕꯤꯗ ꯂꯤꯠ ꯅꯀꯟ ꯅꯀꯟ ꯈꯨꯠ ꯑꯅꯤ ꯊꯤꯡꯖꯜꯂꯒ ꯂꯤꯠꯁꯟꯕꯤꯗꯣ ꯑꯗꯨ ꯑꯣꯏꯔꯅꯤꯗꯅ ꯑꯗꯨꯒ ꯃꯔꯤ ꯑꯁꯥꯡꯕ ꯑꯃ ꯌꯥꯎꯋꯦꯕꯀꯣ ꯅꯥꯀꯟꯗ ꯑꯗꯨꯗꯨꯅ ꯃꯔꯤ ꯑꯁꯥꯡꯕꯗꯨꯅ ꯅꯥꯀꯟꯗ ꯃꯒꯤ ꯐꯨꯔꯤꯇꯩꯂꯩ ꯂꯦꯡꯁꯜꯂꯒ ꯁꯥꯏ ꯊꯗꯕꯤꯗ ꯅꯥꯀꯟꯗꯒ ꯁꯥꯏꯠꯇ ꯇꯧꯁꯟꯕꯗꯣ ꯂꯤꯠꯁꯤꯟꯕꯗꯣ ꯑꯝꯇ ꯂꯩꯍꯧꯗ꯭ꯔꯦꯗ ꯑꯩꯗꯤ ꯈꯨꯗꯥꯡ ꯆꯣꯟꯕꯤ ꯄꯥꯝꯕꯒꯤ ꯌꯦꯡꯕꯋꯥꯅꯦ ꯈꯨꯗꯥꯡ ꯈꯨꯗꯥꯡꯖꯤ ꯀꯥꯊꯦꯛꯄꯖꯤꯗꯅꯦ ꯅꯤꯡꯗꯦꯕ ꯑꯇꯣꯞꯄꯗꯣ
ꯀꯩꯅꯣ ꯇꯧꯕ꯭ꯔꯣ ꯀꯩ ꯃꯆꯨꯅꯣ
ꯕꯂꯦꯛꯇꯣ ꯑꯅꯤ ꯅꯠꯇꯦ ꯑꯗꯨꯗꯨꯒ ꯂꯥꯡꯕꯗꯤ ꯃꯥꯔꯥꯡ ꯃꯥꯔꯥꯡ ꯂꯥꯡꯕꯅꯦꯕꯀꯣ ꯑꯗꯨꯗꯨꯒ ꯒꯔꯦ ꯑꯣꯏ ꯀꯩꯑꯣꯏ ꯇꯧꯕ ꯑꯋꯥꯎꯕꯒꯤ ꯇꯥꯏꯞ ꯇꯧꯕ ꯑꯃ ꯑꯗꯨꯒ ꯂꯥꯡꯉꯤ
ꯑꯣ ꯈꯣꯡꯒ꯭ꯔꯥꯎꯗꯤ ꯀꯩ ꯁꯦꯠꯇꯣꯏ ꯅꯪ ꯍꯌꯦꯡ
ꯂꯩꯇꯦ ꯑꯗꯨ
ꯎꯝ
ꯅꯪ ꯗꯣ ꯅꯨꯡꯉꯥꯇꯕ꯭ꯔ
ꯅꯦꯠ
ꯑꯥ
ꯅꯨꯡꯉꯥꯏꯇꯦ
ꯃꯥꯟꯕ
ꯅꯦꯠ ꯀꯌꯥꯅꯨꯡꯉꯥꯏꯇꯦ
ꯅꯪ ꯆꯥꯛ ꯂꯥꯝꯃꯕꯣ
ꯑ ꯈꯔ ꯌꯥꯝ ꯂꯥꯝꯕꯕꯨꯗꯤ ꯑꯣꯏꯗꯦꯗ ꯑꯩ ꯉꯁꯥꯏ ꯌꯥꯝ ꯂꯥꯝꯃꯝꯕꯅꯦ ꯑꯗꯨꯗ ꯀꯦꯛ ꯑꯃ ꯆꯥꯁꯜꯂꯨꯔꯦ ꯑꯗꯒꯤ
ꯎꯝ ꯆꯠꯀ ꯆꯠꯂꯨꯔꯦ ꯑꯗꯨꯒ ꯑꯩ ꯅꯣꯏ ꯕꯥꯗꯣ ꯂꯥꯛꯑ ꯄꯨꯂꯞ ꯆꯠꯇꯣꯏꯔꯣ ꯑꯁ ꯑꯁ
ꯑꯗꯨꯒꯤ ꯑ ꯀꯩꯅꯣ ꯑꯩꯈꯣꯏꯃꯥꯒꯤ ꯏꯅꯥꯎꯄꯤꯒꯤ ꯆꯠꯄꯒꯤ ꯍꯥꯏꯕꯗꯣ
ꯑꯥ
ꯑꯗꯨꯗ ꯁꯣꯝ ꯅꯥꯀꯟꯗ ꯇꯧꯕꯗꯨꯗ ꯏꯅꯥꯎꯄꯤꯗꯨꯒ ꯏꯕꯥꯅꯤ ꯀꯩꯅꯣꯃ ꯑꯣꯏ ꯆꯠꯂꯨꯕ ꯑꯗꯨꯗ ꯍꯨꯏ ꯑꯍꯨꯝꯅꯦ ꯍꯦꯛꯇ ꯏꯕꯥꯅꯤꯁꯦ ꯊꯛꯊꯛ ꯅꯤꯛꯑꯕꯅꯦꯃꯤ ꯍꯨꯏ ꯑꯆꯧꯆꯧꯕ ꯑꯅꯤ ꯑꯃ ꯃꯆꯥ ꯈꯔꯃꯆꯥ ꯑꯃꯒ ꯍꯦꯛꯇꯅꯦ ꯏꯕꯅꯤ ꯍꯣꯠꯇꯅ ꯄꯥꯏꯈꯩ ꯆꯦꯜꯂꯛꯑꯦ ꯇꯥꯟꯅꯗ꯭ꯔ ꯑꯗꯨꯐꯥꯎꯗ ꯑꯗꯨꯝ ꯌꯧꯅꯕ ꯆꯦꯟꯁꯤꯜꯂꯛꯑꯦꯗꯅ ꯀꯤꯕ ꯍꯥꯏꯗꯤ ꯆꯤꯛꯈ꯭ꯔꯕꯅꯤꯅ ꯍꯨꯏꯅ ꯆꯤꯛꯈꯤꯕꯒꯤ ꯈꯪꯒꯤꯕꯗꯣ
ꯑꯁ ꯅꯪ ꯀꯥꯏ ꯆꯤꯛꯎꯔꯒꯦ
ꯑꯩꯗꯣ ꯃꯃꯥꯡ ꯆꯍꯤꯒꯤ ꯀꯥꯡꯗꯣ ꯑꯔꯣꯏꯕ ꯀꯥꯡꯗꯣ
ꯑꯥ
ꯀꯥꯡ ꯅꯨꯃꯤꯠꯇꯨꯗ ꯁꯣꯝꯗ ꯑꯩꯈꯣꯏꯒꯤ ꯏꯅꯥꯎꯄꯤꯊꯣꯛꯄ ꯏꯅꯥꯎꯄꯤ ꯑꯃꯅ ꯃꯣꯏ ꯌꯥꯝ ꯍꯟꯗꯛ ꯆꯥꯛꯆꯥꯕ ꯆꯠꯂꯨꯁꯦꯅ ꯍꯥꯏꯔꯦ ꯆꯠꯂꯦ ꯑꯗꯨ ꯍꯜꯂꯛꯄ ꯀꯥꯟꯁꯤꯗꯅꯦ ꯃꯣꯏ ꯍꯨꯏꯗꯨꯅꯅꯦ ꯇꯨꯃꯤꯟꯅ ꯂꯥꯛꯑꯒꯅꯦ ꯐꯣꯡꯉꯅꯒ ꯂꯥꯛꯄꯅꯠꯇꯦ ꯇꯨꯃꯤꯟꯅ ꯂꯥꯛꯑꯦꯗꯅ ꯑꯗꯨꯒꯅꯦ ꯍꯦꯛꯇꯅꯦ ꯈꯣꯡꯗ ꯐꯥꯖꯤꯜꯂꯒ ꯇꯨꯡꯗꯒꯤ ꯑꯗꯩ ꯀꯝꯂꯛꯀꯁꯦ ꯂꯣꯏ ꯆꯤꯛꯊꯠꯂꯛꯏꯅꯤꯅꯦ
ꯑꯁ
ꯌꯝꯅꯅꯦ ꯆꯤꯛꯏꯁꯦ ꯑꯗꯨꯃꯗꯤ ꯃꯣꯏꯒꯤꯖꯦ ꯃꯣꯏ ꯍꯨꯏꯁꯖꯦ ꯀꯃꯥꯏ ꯇꯧꯒꯦꯗ ꯑꯩꯉꯣꯟꯗ ꯈꯠꯇ ꯅꯠꯇꯦꯕ ꯑꯩꯒꯤ ꯆꯤꯛꯄ ꯅꯨꯃꯤꯠꯁꯦ
ꯑ
ꯑꯩꯒꯤꯖꯤꯅ ꯅꯨꯡꯗꯥꯡ ꯆꯤꯠꯄꯅꯦꯕ ꯑꯗꯨꯒ ꯅꯨꯄꯥ ꯑꯃꯁꯨ ꯆꯤꯛꯈ꯭ꯔꯦ ꯍꯥꯏꯕ ꯅꯨꯡꯗꯤꯟꯗ ꯑꯗꯣ ꯍꯧꯖꯤꯛꯁꯨꯅꯦ ꯑꯗꯨꯝꯅꯦ ꯃꯤ ꯑꯇꯣꯞꯄ ꯑꯗꯨꯝ ꯆꯤꯛꯄꯒꯤ ꯑꯗꯒꯤ ꯎꯝ ꯂꯝꯕꯤ ꯆꯠꯄ ꯃꯤꯗ ꯀꯩꯅꯣ ꯇꯧꯕꯒꯤ
ꯃꯤꯅ ꯌꯥꯝꯅ ꯁꯥꯎꯕ ꯍꯥꯏꯇꯥꯔꯦ ꯅꯣꯡꯇ ꯐꯥꯖꯟꯗꯦ ꯍꯥꯏꯕ ꯑꯗꯨꯛꯌꯥꯝ ꯇꯥꯊꯤ ꯑꯗꯨꯛꯀꯤ ꯃꯇꯤꯛ ꯃꯤ ꯑꯍꯩꯝ ꯃꯔꯤ ꯃꯔꯤ ꯃꯉꯥ ꯆꯤꯛꯂꯛ ꯑꯕ ꯍꯥꯏꯁꯦ ꯁꯊꯤꯔꯕꯅꯤ ꯐꯖꯤꯟꯗꯤꯌꯦ ꯃꯣꯏꯗꯤ ꯂꯧꯕꯤꯗꯤ ꯃꯣꯏ ꯍꯨꯏꯗ ꯈꯤꯇꯪꯒ ꯍꯥꯏꯔꯨꯕꯁꯦ ꯊꯤ ꯊꯤꯅꯅꯦ ꯃꯣꯏ ꯑꯣꯏꯅ ꯁꯎꯖꯜꯂꯦꯕ
ꯀꯩ ꯂꯝꯗ
ꯆꯦꯛꯑꯦ ꯍꯥꯏꯔꯒ ꯑꯩꯈꯣꯏꯒꯤ ꯑꯗꯨꯝ ꯑꯩꯈꯣꯏ ꯃꯅꯥꯛꯇ ꯇꯥꯏ
ꯑꯣ ꯑꯁ ꯅꯣꯏ ꯃꯅꯥꯛꯀꯤꯕ
ꯎꯝ ꯄꯨꯔꯥ ꯕꯦꯔꯒꯤ ꯍꯨꯏꯅꯤ
ꯑꯁ ꯀꯤꯕꯨ ꯀꯖꯩ ꯅꯣꯏ ꯑꯗꯥꯏ ꯂꯥꯛꯇꯧꯕ ꯑꯗꯨꯗꯤ ꯀꯔꯥꯏ ꯃꯐꯝꯗꯅꯣ ꯑꯩ ꯑꯝꯇ ꯈꯪꯉꯧꯒꯦ ꯀꯦ ꯍꯥꯏꯔꯣ
ꯑꯗꯨꯗ ꯆꯪꯁꯤꯜꯂꯨꯗ꯭ꯔꯗꯤ ꯀꯩꯁꯨ ꯍꯥꯏꯔꯣ ꯀꯩꯝꯇ ꯍꯥꯏꯗꯝꯅꯦꯕ ꯑꯗꯨꯝ ꯃꯣꯏꯗꯨꯗ ꯈꯤꯇꯪ ꯆꯪꯁꯤꯜꯂꯨꯔꯕ ꯃꯣꯏ ꯃꯅꯛ ꯑꯗꯨꯗ ꯃꯣꯏ ꯌꯨꯝꯒꯤ ꯒꯦꯠꯀꯤꯗꯨꯗ ꯈꯤꯇꯪ ꯆꯪꯖꯜꯂꯨꯔꯕ ꯑꯗꯨꯝ ꯍꯧꯔꯥꯑꯅꯤ ꯑꯗꯨꯝ ꯂꯝꯕꯤ ꯆꯠꯄꯗꯗꯤ ꯍꯣꯏ ꯈꯣꯡꯕꯕꯨꯗꯤ ꯌꯥꯎꯋꯦ ꯈꯣꯡꯗꯤ ꯑꯗꯨꯝ ꯈꯣꯡꯕꯅꯦꯕ ꯑꯗꯣ ꯀꯩꯁꯨꯗꯤ ꯍꯥꯏꯗꯅꯤꯕ ꯑꯗꯣ ꯈꯤꯇꯡ ꯆꯡꯁꯤꯂꯨꯕꯗ ꯑꯗꯨꯝ ꯆꯤꯛꯂꯛꯑꯅꯤ
ꯑꯁ
ꯑꯩꯗꯣ ꯀꯃꯥꯏ ꯍꯥꯏꯗꯣꯏꯅꯣ ꯈꯪꯗꯤꯌꯦ
ꯍꯥꯏꯗꯤꯅꯦ ꯅꯣꯏ ꯗꯨꯀꯥꯟ ꯑ ꯗꯨꯀꯥꯟ ꯑ ꯅꯣꯏ ꯔꯣꯝ ꯍꯦꯛ ꯆꯪꯉꯒ ꯗꯨꯀꯥꯟ ꯈꯔ ꯂꯩꯗꯅ ꯑꯗꯨ ꯗꯨꯀꯥꯟ ꯑꯃ ꯈꯔ ꯆꯥꯎꯅ ꯅꯣꯏꯒꯤ ꯂꯩꯔꯛꯀꯤꯗꯤ ꯑꯗꯒꯤ ꯈꯔ ꯀꯌꯥꯝ ꯆꯪꯒꯦꯕ ꯑꯣ
ꯈꯔꯥ ꯆꯪꯉꯒ ꯂꯩ ꯎꯀꯨ ꯑꯃ ꯂꯩꯕꯗꯣ ꯈꯪꯕ꯭ꯔꯥ
ꯑꯥ ꯑꯥ
ꯑꯗꯨꯒꯤ ꯍꯦꯛ ꯌꯧꯗ꯭ꯔꯤꯀꯥꯟꯒꯤꯗ ꯂꯩꯕ ꯌꯨꯝ
ꯀꯩ ꯃꯆꯨꯅꯣ ꯍꯨꯏꯗꯣ
ꯍꯨꯏꯔꯣ
ꯑꯥ
ꯍꯨꯏꯗꯤ ꯃꯥꯟꯅꯕ ꯌꯥꯝ ꯂꯩꯕꯅꯤꯗ ꯑꯗꯨꯅ ꯑꯗꯨ ꯍꯥꯏꯔꯁꯨ ꯀꯩꯁꯨ ꯈꯪꯉꯣꯏ ꯑꯗꯨꯗꯤ ꯎꯀꯨ ꯂꯩꯕ ꯍꯨꯏꯗꯣ ꯑꯗꯨ ꯑꯣꯏꯗꯨꯏꯕ
ꯍꯥ
ꯎꯈꯨꯗ ꯎꯀꯨꯗꯒ ꯐꯠ ꯀꯥꯟꯅ ꯂꯩꯕ ꯍꯨꯏꯗꯣ ꯑꯣꯏꯗꯣꯏꯅꯤ
ꯑꯣ ꯅꯪꯒꯤ ꯈꯣꯟꯗꯣ ꯄꯠ ꯇꯥꯕ ꯅꯨꯡꯉꯥꯏꯇ꯭ꯔꯦ
ꯇꯥꯕ ꯅꯨꯡꯉꯥꯏꯇꯤꯌꯦ
ꯍꯣꯏ ꯅꯨꯉꯥꯢꯔꯦ ꯅꯨꯨꯉꯥꯢꯔꯦ
ꯎꯝ ꯅꯦꯠ ꯀꯌꯥ ꯌꯥꯗꯦ ꯑꯗꯨꯒꯤꯅꯦ
ꯑꯦꯌꯔꯄꯤꯁ ꯍꯥꯞꯄꯤꯔꯕ
ꯍꯥꯞꯇꯤꯌꯦ
ꯑꯣ ꯍꯥꯞ
ꯏꯌꯥꯔꯄꯤꯁꯀ ꯂꯩꯇꯦꯗ ꯑꯩ ꯄꯩꯁꯥꯒ ꯄꯥꯏꯗꯦ ꯂꯩꯅꯕ
ꯑꯍꯍꯥ
ꯑꯝꯐꯥꯎ ꯁꯤꯖꯤꯟꯅꯗꯦ ꯐꯣꯟꯁꯤꯁꯨꯅꯦ ꯌꯥꯗ꯭ꯔꯕꯅꯦ ꯑꯥ ꯊꯥꯏꯅ ꯀꯣꯔꯣꯅꯥ ꯒꯤ ꯑꯣꯟꯂꯥꯏꯟ ꯀ꯭ꯂꯥꯁ ꯇꯧꯕꯒꯤ ꯇꯧꯒꯤꯕꯗꯒꯤ ꯍꯧꯖꯤꯛꯐꯥꯎ ꯁꯤꯟꯅꯔꯤ ꯑꯗꯨꯗꯨꯅꯗꯤ ꯑꯗꯨꯝ ꯌꯥꯗ ꯇꯥꯕ ꯑꯍꯣꯡꯕ ꯑꯦꯟꯗ꯭ꯔꯣꯏꯗꯁꯤꯅ
ꯑꯁ ꯈꯥ ꯂꯩꯔꯒ ꯐꯖꯅ ꯂꯩꯔꯣꯕꯣ
ꯃꯤꯗꯤ ꯃꯈꯟ ꯃꯈꯟ ꯁꯤꯟꯅꯈ꯭ꯔꯦ ꯑꯩꯅ ꯍꯧꯖꯤꯛ ꯀ꯭ꯂꯥꯁ ꯇꯨꯌꯦꯜꯞ ꯂꯣꯏꯔ ꯀꯣꯂꯦꯖ ꯀꯥꯔꯁꯤꯐꯥꯎ ꯐꯣꯟ ꯂꯩꯕꯤꯗ꯭ꯔꯤ
ꯃꯤ ꯑꯥꯏꯐꯣꯟ ꯀꯌꯥꯅꯣꯝ ꯌꯧꯈ꯭ꯔꯕꯅꯦ ꯄꯥꯏꯕ
ꯌꯧꯒ꯭ꯔꯦ ꯌꯧꯒ꯭ꯔꯦ ꯑꯩꯒ ꯑꯩꯒ ꯇꯤꯟꯅꯕ ꯑꯃꯗꯣ ꯑꯗꯨꯗꯣ ꯃꯥꯜꯗꯤꯅꯦꯀꯣ ꯐꯣꯟꯗꯣ ꯃꯈꯟ ꯃꯈꯟ ꯃꯈꯟ ꯇꯔꯥ ꯀꯌꯥꯅꯣꯝ ꯁꯤꯜꯂꯝꯃꯅꯤ ꯇꯔꯥꯉꯥꯃꯨꯛꯀ ꯁꯤꯜꯂꯝꯃꯅꯤ ꯁꯤꯜꯂꯦ ꯍꯥꯢꯕ꯭ꯔꯥ ꯀꯩꯅꯣ ꯃꯥꯗꯤ ꯑꯗꯨꯝ ꯃꯈꯜ ꯃꯈꯜ ꯑꯗꯨꯝ ꯄꯥꯢ ꯍꯥꯏꯕ
ꯑ ꯎꯝ
ꯅꯪꯅ ꯐꯣꯟꯒꯥꯗꯣ ꯃꯈꯜ ꯃꯈꯜ ꯃꯈꯜ ꯃꯈꯟ ꯍꯧꯖꯤꯛꯅ ꯐꯤꯐꯇꯤꯟ ꯄ꯭ꯔꯣꯅꯤꯗꯅ ꯃꯥꯅ ꯄꯥꯏꯗꯣ
ꯑꯁ ꯅꯩꯔꯦꯍꯦ
ꯍꯥꯟꯅ ꯐꯩꯌꯦꯅꯦ ꯑꯗꯨ ꯇꯧꯋꯤꯗꯨꯗꯤ ꯑꯗꯨ ꯑꯗꯨꯗ ꯀꯥꯞꯄꯤꯃꯛꯇꯗ ꯏꯗꯤꯠꯁꯨ ꯄꯩꯉꯩ ꯍꯥꯞꯆꯜꯂꯤꯕꯅꯤꯁꯦ
ꯏꯗꯤꯠ ꯇꯧꯗ꯭ꯔꯤꯈꯩ ꯊꯥꯒꯠꯇꯕꯅꯦ ꯐꯣꯇꯣ ꯕꯤꯗꯤꯑꯣ ꯑꯗꯒꯤ ꯈꯔꯒꯤ ꯃꯥꯡꯗꯅ ꯐꯣꯔꯇꯤꯟ ꯄ꯭ꯔꯣ ꯑꯃꯨꯛ ꯄꯥꯏꯔꯝꯃꯦ ꯍꯥꯏꯕꯀꯣ ꯑꯗꯩ ꯈꯔꯒꯤ ꯃꯥꯡꯗꯅ ꯑꯃꯨꯛ ꯇꯣꯞ ꯊꯥꯔꯇꯤꯟ ꯄ꯭ꯔꯣ ꯍꯥꯏꯕ꯭ꯔꯥ ꯀꯩꯅꯣꯃꯥ ꯑꯗꯒꯤ ꯇꯣꯞ ꯑꯃꯨꯛ ꯍꯥꯏꯕꯔꯥ ꯑꯃꯂꯚꯦꯟꯂ ꯀꯩꯅꯣꯝ ꯄꯥꯢ ꯔꯝꯕꯖꯥꯠꯅꯤꯗ ꯑꯗꯒꯤ ꯑ ꯊꯥꯏꯅꯒꯤ ꯐꯣꯟ ꯃꯆꯥ ꯑꯥꯏꯐꯣꯟꯗꯣ ꯑꯗꯨꯒꯨꯝꯕꯗꯨꯁꯨ ꯍꯥꯟꯅ ꯄꯥꯢꯔꯝꯕꯖꯥꯠꯅꯦ ꯑꯍꯝ ꯑꯦꯟꯗ꯭ꯔꯣꯢꯠꯇꯁꯨ ꯄꯥꯢꯔꯝꯃꯦ ꯍꯥꯢ ꯈꯪꯗꯦ ꯃꯌꯥꯝ ꯄꯥꯢꯔꯝꯃꯦ ꯍꯥꯢ ꯃꯥꯅ ꯐꯣꯟ ꯃꯌꯥꯝ